ꯎꯝ ꯍꯂꯣ ꯑꯣ
ꯀꯩꯗꯧꯔꯤꯕꯣ
ꯑꯩ ꯆꯥꯛ ꯇꯣꯛꯑꯥꯒ ꯑꯥ ꯃꯄꯥꯟꯗ ꯑꯗꯨꯝ ꯆꯠꯂꯤꯌꯦ ꯄꯨꯛꯇꯣ ꯈꯔ ꯀꯩꯅꯣ ꯇꯧꯅꯤꯡꯉꯥꯏ
ꯈꯔ ꯅꯨꯡꯉꯥꯏꯅꯃꯥ
ꯎꯝ ꯌꯥꯝ ꯆꯠꯄ ꯅꯇꯦꯗꯥ ꯈꯖꯤꯛ ꯈꯖꯤꯛ ꯆꯠꯄꯅꯤꯗ ꯑꯗꯨꯒ ꯑꯗꯨꯝ ꯃꯄꯥꯟꯗ ꯂꯩꯕꯀꯣ ꯆꯥꯛ ꯇꯣꯛꯄꯒꯤ ꯏꯃꯨꯡ ꯆꯪꯒꯗꯕꯗꯣ ꯇꯟꯕ ꯑꯗꯨꯒꯤ
ꯑꯣ ꯀꯔꯤ ꯏꯟꯁꯥ ꯆꯕꯔꯥ ꯀꯩ ꯏꯟꯁꯥꯡꯅꯣ
ꯆꯤ ꯑꯥ ꯀꯔꯣꯠ ꯊꯣꯡꯉꯦ
ꯍꯥꯎꯋꯦꯅꯦ
ꯑꯥ ꯑꯗꯨꯒ ꯀꯩꯅꯣꯒꯤ ꯁꯧꯒ꯭ꯔꯤ ꯃꯔꯨꯒꯤ ꯍꯋꯥꯏꯖꯥꯔꯗꯣ ꯑꯗꯨ ꯑꯗꯨꯁꯨ ꯆꯥꯏꯌꯦ ꯑꯗꯨꯒ ꯉꯥ
ꯈꯣꯏꯁꯨ ꯆꯞ ꯃꯥꯟꯅꯩꯅꯦ
ꯇꯨꯒꯥ ꯉꯥ ꯑꯇꯥꯎꯕ ꯑꯃ
ꯎꯝ
ꯑꯗꯨꯒ ꯑꯩꯅ ꯌꯥꯝ ꯆꯥꯒꯟꯕ ꯆꯥꯄꯣꯠ ꯂꯩꯌꯦꯀꯣ ꯑꯗꯨꯗꯨꯒ ꯑꯗꯨꯒ ꯁꯤꯡ ꯑꯆꯥꯔꯒ ꯀꯣ
ꯎꯝ
ꯅꯣꯏꯗꯤ
ꯑꯩꯈꯣꯏꯗꯤꯅꯦ ꯑꯁ ꯑꯥ ꯀꯩꯅꯣꯅꯦꯗ ꯍꯋꯥꯏ ꯆꯥꯝꯐꯣꯠ ꯀ ꯍꯥꯡꯖꯤꯡ ꯑꯃꯦꯠꯄꯒ
ꯎꯝ
ꯑꯗꯨꯒ ꯍꯋꯥꯏ ꯀꯩꯅꯣꯗꯣ ꯍꯋꯥꯏꯖꯥꯔ ꯑꯃꯨꯕꯗꯣ
ꯑꯥ ꯑꯥ
ꯗꯦꯛ ꯍꯥꯏꯕꯗꯣ ꯑꯗꯨ ꯁꯦ ꯑꯍꯨꯝ ꯆꯥꯏ ꯑꯥꯎ ꯁꯧꯔꯤ ꯃꯔꯨꯒꯤ
ꯑꯍꯥꯎꯕꯗꯤ ꯑꯝꯇ ꯌꯥꯎꯗꯦ
ꯍꯥꯎ ꯑꯗꯨꯝ ꯌꯥꯏꯗ ꯑꯩꯒꯤꯗꯤ
ꯇꯨꯅꯤ ꯑꯗꯨꯃꯥꯏ ꯇꯧꯁꯨ ꯄꯪꯆ ꯆꯥꯏꯌꯦ ꯑꯩꯗꯤ ꯉꯥꯛꯏꯗ ꯆꯝꯐꯨꯠ ꯆꯝꯐꯨꯠ ꯑꯃꯒ ꯑꯃꯦꯠꯄ ꯑꯃꯒ ꯄꯪꯁꯥ ꯆꯥꯏꯅꯦ ꯑꯉꯛ
ꯎꯝ ꯑꯗꯨꯅꯦ ꯅꯣꯏꯗꯧꯅꯅꯦ ꯁꯤ ꯑꯩ ꯆꯥꯅꯤꯡꯗꯦ ꯇꯧꯕ ꯑꯩꯗꯤ ꯑꯗꯨꯃꯥꯏ ꯇꯧꯗꯦꯗꯥ
ꯑꯃꯔꯣꯝꯗ ꯍꯥꯏꯔꯗꯤ ꯌꯥꯝ ꯐꯩ ꯑꯗꯣ ꯑꯃꯔꯣꯝꯗ ꯍꯥꯏꯔꯗꯤ ꯐꯠꯇꯦ
ꯀꯔꯤꯒꯤ
ꯐꯠꯇꯕ ꯍꯥꯏꯕꯗꯤ ꯀꯩꯅꯣ ꯗꯧꯌꯦꯕꯥ ꯂꯩꯃꯤꯟꯅꯕ ꯅꯨꯡꯉꯥꯏꯔꯣꯏꯕ ꯑꯗꯨꯒꯤ
ꯂꯩꯃꯤꯅꯗ꯭ꯔꯥꯒ ꯂꯣꯏꯔꯦ ꯀꯩꯅꯣ
ꯁꯦꯡꯕ꯭ꯔꯣ ꯁꯦꯡꯉꯕꯣ ꯁꯦꯡꯉꯕꯣ
ꯍꯥ ꯍꯥ ꯍꯥ ꯍꯥ ꯍꯥ
ꯑꯥ ꯊꯥꯗꯣ ꯃꯆꯦꯠ ꯇꯪꯈꯥꯏ ꯑꯣꯏꯈ꯭ꯔꯦ
ꯑꯁ ꯑꯩꯁꯨ ꯌꯦꯡꯅꯦ ꯍꯧꯖꯤꯛ
ꯎꯝꯍ ꯑꯗꯨꯒ ꯃꯥꯒꯤ ꯃꯅꯥꯛꯇ ꯀꯩꯅꯣ ꯂꯩꯌꯦꯀꯣ ꯂꯩꯆꯤꯜ
ꯑꯥꯎ
ꯑꯗꯨꯁ ꯁꯦꯡꯁꯨ ꯁꯦꯡꯗꯦꯀꯣ
ꯑꯥꯎ
ꯌꯥꯝ ꯁꯦꯡꯕ ꯅꯠꯇꯦꯕ ꯍꯥꯏꯕꯗꯤ ꯈꯔ ꯀꯩꯅꯣ ꯇꯧꯋꯦꯕꯀꯣ ꯀꯨꯞꯁꯤꯟꯕ ꯈꯔ ꯌꯥꯎꯋꯦꯕ
ꯑꯧ
ꯑꯈꯣꯏꯅꯤꯁꯦ ꯌꯥꯝ ꯅꯛꯅ ꯂꯩꯕ ꯖꯥꯠꯅꯤꯅꯦ
ꯎꯝ ꯄꯪꯂꯥꯞ ꯂꯥꯞꯄ ꯅꯠꯇꯦ
ꯎꯝ ꯅꯪꯁꯨ ꯗꯨꯝ ꯂꯥꯛꯑꯣ ꯑꯩꯁꯨ ꯗꯨꯝ ꯀꯨꯝꯂꯛꯀꯦ
ꯇꯜꯂꯦ ꯑꯁ ꯂꯥꯏ ꯍꯔꯥꯎꯕꯁꯦ ꯍꯁ ꯍꯧꯔꯦꯅꯦ ꯐꯖꯅ ꯇꯧꯔꯦꯅꯦ
ꯎꯝ
ꯑꯗꯣ ꯑꯩꯅꯦ ꯍꯩꯌꯦꯡ ꯊꯕꯛ ꯂꯩ
ꯀꯔꯤ ꯊꯕꯛꯅꯣ
ꯏꯅꯥꯎꯄꯥ ꯊꯤꯟꯕ
ꯅꯪ ꯆꯠꯀꯗꯣꯏꯔꯣ ꯄꯨꯡ ꯀꯌꯥꯗ
ꯄꯨꯡꯅꯦ ꯀꯩꯅꯣꯗ ꯕꯥꯔꯣ
ꯎꯝ ꯎꯝ ꯑꯗꯨꯗꯤ ꯑꯌꯨꯛꯇ ꯍꯤꯟꯖꯥꯡ ꯑꯍꯥꯎꯕ ꯄꯤꯖ ꯈꯔꯣ
ꯊꯥꯖꯗꯦ
ꯎꯝ
ꯃꯣꯏꯅ ꯍꯦꯟꯅ ꯍꯥꯎꯈ꯭ꯔꯦꯗ ꯃꯣꯏ ꯑꯥ ꯃꯐꯝꯗꯅ ꯍꯞꯇꯥꯗ ꯑꯅꯤꯔꯛ ꯉꯥ ꯆꯥꯏ ꯍꯥꯏꯕ꯭ꯔꯥ
ꯎꯝ
ꯑꯅꯤꯔꯛ ꯅ ꯇꯧꯋꯦ ꯑꯍꯥꯎꯕ ꯄꯤꯍꯥꯏ
ꯍꯥꯎꯕꯅꯦ ꯑꯗꯨ ꯃꯣꯏ ꯆꯥꯛ ꯍꯦꯟꯖꯥꯡꯕꯨꯗꯤ ꯑꯗꯨꯝ ꯆꯥꯕ ꯍꯥꯎꯔꯝꯒꯅꯤ ꯑꯗꯨꯕꯨ ꯂꯩꯕꯗꯣ ꯃꯑꯣꯡꯗꯣꯒꯣ ꯄꯨꯔꯥ ꯀꯩꯅꯣꯅꯦꯕ ꯔꯨꯇꯤꯟꯗ ꯆꯠꯄꯅꯤꯅꯀꯣ
ꯍꯧ
ꯗꯨ ꯋꯥꯔꯝꯒꯅꯤ ꯍꯥꯏꯕ ꯋꯥꯅꯦ ꯑꯩ ꯍꯧꯒꯠꯄ ꯃꯇꯝꯁꯨ ꯆꯞ ꯆꯥꯔꯦꯀꯣ ꯁꯤ ꯇꯧꯕ ꯑꯁꯤ ꯇꯧꯕ ꯄꯨꯡꯁꯤꯡꯗ ꯆꯠꯄꯅꯤꯅ ꯋꯥꯔꯝꯒꯅꯤ
ꯃꯣꯏꯗꯤ ꯀꯩꯅꯣ ꯇꯧꯏꯗꯥ ꯑꯁ ꯍꯥ ꯍꯥꯎꯔꯝꯒꯅꯤꯗ ꯍꯥꯏꯗꯤ ꯑꯁ ꯃꯃꯜꯁꯨ ꯌꯥꯝ ꯇꯥꯡꯉꯦ ꯃꯣꯏ ꯊꯥꯗ ꯊꯤꯔꯤꯗꯣ
ꯎꯝ
ꯅꯍꯥꯟ ꯑꯩ ꯊꯤꯕ ꯆꯠꯂꯦꯗꯅ
ꯎꯝ
ꯑꯃꯗꯅꯦ
ꯈ꯭ꯔꯨ
ꯊꯥ ꯑꯃꯗ ꯑꯗꯨ ꯃꯣꯏ ꯍꯣꯁꯇꯦꯜꯒꯔꯥ ꯀꯩꯅꯣꯒꯔꯥꯗꯤ ꯂꯤꯁꯤꯡ ꯀꯨꯟ ꯊꯥ ꯑꯣ ꯊꯥ ꯑꯅꯤ ꯊꯥ ꯑꯅꯤꯒꯤ ꯑꯣꯏꯕ ꯂꯤꯁꯤꯡ ꯀꯨꯟꯒ ꯆꯅꯤꯅꯤꯅꯦ ꯥꯃꯦ ꯍꯥꯏꯗꯤ ꯊꯥ ꯑꯃꯗ ꯂꯤꯁꯤꯡ ꯑꯃꯒ ꯅꯠꯇꯦ ꯂꯤꯁꯤꯡ ꯑꯃ ꯅꯠꯇꯦ ꯂꯤꯁꯤꯡ ꯇꯔꯥꯒ ꯆꯥꯝꯃ ꯎꯝ꯫ ꯌꯥꯝꯃꯦ
ꯑꯁ ꯑꯩꯈꯣꯏ ꯍꯥꯏꯗꯤ ꯑꯥꯗ ꯑꯩ ꯑꯩꯅ ꯑꯥꯥ ꯀꯥꯔꯤꯉꯩ ꯂꯩꯗꯅ ꯑꯃꯥ ꯑꯩꯈꯣꯏ ꯈꯨꯜ ꯂꯣꯝꯗꯣ ꯑꯁ ꯑꯁ ꯍꯥꯏꯗꯤ ꯂꯤꯁꯤꯡ ꯑꯅꯤꯔ ꯑꯣꯏꯕꯅꯦꯕ
ꯎꯝ
ꯊꯥꯗꯀꯣ ꯏꯟꯁꯥꯡꯁꯨ ꯑꯁ ꯆꯥꯕ ꯌꯥꯗꯕꯅꯦ꯫ ꯍꯥꯏꯗꯤ ꯊꯪꯖꯥ ꯅꯨꯃꯤꯠ ꯈꯛꯇ ꯌꯦꯟ ꯄꯤ ꯑꯗꯨ ꯂꯣꯏꯔꯦ꯫
ꯑꯗꯨꯁꯨ ꯃꯇꯣꯡ ꯑꯃ ꯑꯅꯤ ꯅꯠꯇ꯭ꯔꯥ
ꯎꯝ ꯎꯝ ꯍꯧꯖꯤꯛ ꯑ ꯑ ꯑꯁꯤꯗꯗꯤ ꯃꯃꯥꯡꯁꯨ ꯀꯩꯅꯣ ꯋꯥꯡꯕ ꯑꯗꯨꯒ ꯃꯣꯏꯗꯤ ꯏꯔꯣꯟꯒꯨꯝꯕ ꯃꯔꯛ ꯃꯔꯛꯇ ꯑꯗꯨꯝ ꯇꯧꯒꯅꯤ
ꯎꯝ ꯑꯩꯅꯁꯤ ꯀꯩꯅꯣꯅ ꯑꯩ ꯑꯥꯗ ꯂꯩꯔꯝꯃꯦꯗꯨꯅ ꯃꯐꯝ ꯑꯃꯥ ꯀꯩꯅꯣꯗ ꯀ꯭ꯂꯥꯁ ꯇꯦꯟꯒꯤꯗ ꯑꯩ ꯂꯩꯔꯝꯃꯦꯗꯅꯀꯣ ꯑꯗꯨꯗꯗꯤ ꯎꯝ ꯍꯤꯟꯖꯥꯡꯗꯣ ꯑꯍꯥꯎꯕ ꯊꯣꯡꯕ ꯀꯥꯟꯗ ꯃꯇꯨꯝ ꯑꯍꯨꯝꯃꯨꯛ ꯄꯤꯌꯦ ꯑꯗꯣ ꯑꯗꯨꯐꯥꯎ ꯀꯣ ꯏꯀꯥꯏꯕ ꯁꯥꯔꯒ ꯈꯖꯤꯛ ꯈꯖꯤꯛ ꯆꯥ ꯐꯖ ꯇꯧꯕꯅꯦꯕ ꯅꯨꯄꯥꯁꯨ ꯌꯥꯎꯕꯅꯤꯅꯀꯣ
ꯑꯥ
ꯑꯗꯣ ꯍꯤꯟꯖꯥꯡꯗꯤ ꯑꯗꯨꯝ ꯍꯥꯎꯋꯦ ꯍꯥꯏꯕꯗꯤ ꯀꯩꯅꯣ ꯁꯤꯡꯖꯨꯒ ꯉꯥ ꯉꯥ ꯉꯧꯕꯗꯣ
ꯎꯝ
ꯑꯗꯨꯝ ꯌꯥꯎꯕ ꯉꯥ ꯃꯀꯨꯞ ꯃꯀꯨꯞꯇꯣ ꯃꯣꯏꯗꯤ ꯄꯨꯈ꯭ꯔꯤ ꯂꯩꯕꯅꯤꯅ ꯏꯟꯗ ꯑꯗꯨꯝ ꯐꯥꯔꯛꯄꯒꯤꯀꯣ ꯑꯗꯨꯗꯣ ꯉꯧ ꯄꯤꯒꯅꯤ ꯑꯗꯨꯒ ꯁꯤꯡꯖꯨ ꯑꯗꯨꯝ ꯇꯧꯕꯤꯒꯅꯤ ꯑꯗꯨ ꯍꯥꯎꯋꯦ ꯆꯥꯛ ꯍꯤꯟꯖꯥꯡꯗꯤ ꯍꯤꯟꯖꯥꯡ ꯍꯥꯎ ꯍꯥꯎꯇ꯭ꯔꯁꯨꯀꯣ
ꯑꯥ
ꯑꯗꯨꯒ ꯑꯌꯨꯛꯇꯅꯀꯣ ꯏꯪꯉꯤꯀꯥꯟꯗꯨꯗꯀꯣ ꯑꯩꯈꯣꯏꯒꯤ ꯃꯪꯒ꯭ꯔ ꯃꯪꯒ꯭ꯔꯥꯗꯣ ꯀꯩꯅꯣ ꯑꯣꯏꯅ ꯇꯛ ꯇꯛꯏꯗꯅ
ꯎꯝ
ꯉꯧꯔꯒ ꯄꯤꯔꯛꯀꯅꯤꯕ ꯉꯧꯔꯒ ꯏꯁꯤꯡ ꯍꯥꯞꯄꯒ ꯆꯥꯅꯤ ꯉꯥꯏ ꯄꯤꯔꯛꯄ ꯈꯨꯍꯥꯎꯗꯣ ꯂꯣꯏꯔꯦꯅꯦ!
ꯏꯪꯕ ꯀꯥꯟꯗꯀꯣ ꯑꯗꯨ ꯄꯤꯔꯛꯄꯗꯣ ꯒꯤꯂꯥꯁꯇꯣ ꯌꯥꯝ ꯁꯥꯔꯒ ꯄꯤꯔꯛꯄꯗꯣ ꯂꯥꯏꯔꯤꯛ ꯄꯥꯕꯗꯣ ꯈꯨꯅꯨꯡꯉꯥꯏꯗꯤꯀꯣ
ꯎꯝ
ꯑꯗꯣ ꯍꯧꯖꯤꯛ ꯑꯩꯈꯣꯏ ꯆꯥꯗꯣꯛꯑꯒ ꯀꯣ
ꯎꯝ
ꯑꯗꯨꯝ ꯋꯥꯊꯤ ꯋꯥꯔꯦꯝ ꯈꯔ ꯇꯧꯋꯦꯕ ꯑꯁ ꯌꯥꯝ ꯅꯣꯛꯅꯤꯡ ꯅꯣꯛꯅꯤꯡꯕ ꯋꯥꯔꯤ ꯁꯥꯔ ꯂꯩꯕꯅꯤꯅꯦ ꯑꯩꯈꯣꯏꯗꯣ
ꯎꯝ ꯑꯗꯨꯒꯤꯅꯤꯅꯦ ꯑꯩꯅ ꯉꯁꯥꯏ ꯅꯪꯕꯨ ꯐꯣꯟ ꯇꯧꯕ ꯄꯥꯏꯈꯠꯇꯕꯗꯣ
ꯎꯝ ꯑꯝ ꯑꯁ ꯑꯗꯨꯃꯥꯏꯟ ꯏꯗꯤ ꯑꯩꯈꯣꯏ ꯏꯃꯨꯡꯗꯅꯦ ꯑꯗꯨꯃꯥꯏꯟ ꯇꯧꯋꯦ ꯍꯥꯏꯗꯤ ꯌꯨꯝꯗ ꯑꯣꯏꯔꯁꯨ ꯀꯣ ꯗꯨꯝ ꯐꯒꯤ ꯐꯔꯥꯡ ꯑꯗꯨꯝ ꯇꯧꯔꯒ ꯀꯩꯅꯣ ꯍꯥꯏꯗꯤ ꯍꯥꯏꯗꯤ ꯏꯆꯟ ꯅꯨꯨꯄꯤꯗꯣ
ꯎꯝ ꯎꯝ
ꯃꯥ ꯌꯨꯝꯗ ꯂꯩꯗꯤ ꯑꯗꯨꯝ ꯃꯥꯏꯟ ꯇꯣꯡ ꯀꯩꯅꯣ ꯇꯧꯋꯦ ꯇꯣꯏꯅ ꯇꯣꯏꯅ ꯍꯥꯏꯗꯤ ꯑꯁ ꯏꯃꯨꯡꯁꯤꯗꯅꯦ ꯅꯨꯄꯤ ꯂꯩꯇ꯭ꯔꯗꯤ ꯑꯁ ꯀꯩꯝ ꯄꯥꯛ ꯈꯛꯇ ꯀꯩꯅꯣ ꯎꯝ ꯂꯩꯔꯗꯤꯀꯣ ꯃꯤ ꯂꯩꯗꯕꯒ ꯆꯞ ꯃꯥꯟꯅꯕꯅꯦ ꯑꯃ ꯑꯃꯒ ꯉꯥꯡꯅꯗꯕꯗꯣ ꯍꯥꯏꯗꯤ ꯑꯩꯈꯣꯏ ꯍꯧꯖꯤꯛꯀꯤꯗꯣ ꯑꯩꯈꯣꯏ ꯏꯅꯥꯎꯅꯨꯄꯥ ꯑ ꯍꯌꯦꯡ ꯑꯩ ꯊꯤꯡꯒꯅꯤ ꯍꯥꯏꯕꯗꯣ
ꯎꯝ
ꯃꯥꯗꯤ ꯑꯗꯨꯝ ꯐꯔꯤ ꯈꯔꯥ ꯑꯗꯨꯝ ꯇꯧꯕꯁꯦ ꯑꯗꯨꯝ ꯅꯨꯡꯉꯥꯏꯌꯦꯕ ꯍꯥꯏꯗꯤ
ꯎꯝ
ꯁꯥꯎꯕꯁꯨ ꯂꯩ ꯀꯩꯅꯣ ꯇꯧꯗꯦꯕ
ꯎꯝ
ꯑꯗꯣ ꯃꯥ ꯄꯤꯛꯄꯗꯨꯗꯤ
ꯑꯥ
ꯑꯗꯨꯒꯨꯝꯕ ꯀꯌꯥ ꯇꯧꯒꯗꯕꯅꯦ
ꯅꯪ ꯃꯥꯟꯕꯕꯅꯦ ꯅꯪꯗꯤ ꯌꯥꯝ ꯁꯧꯒꯜꯂꯦꯗꯅ
ꯈꯤꯇꯪ ꯀꯩꯅꯣꯕꯨ ꯍꯥꯏꯕꯒꯤꯗꯤ ꯃꯆꯤꯟꯗꯣ ꯁꯨꯃꯥꯏꯅ ꯇꯨꯝꯊꯣꯔꯛꯀꯅꯤ ꯅꯪꯗꯤ
ꯑꯁ ꯃꯥꯒꯤꯅꯦ ꯑꯃ ꯂꯩꯕꯅꯤ ꯃꯥꯒꯤ ꯀꯔꯟ
ꯎꯝ
ꯇꯝꯗ ꯑ ꯍꯥꯏꯗꯤ ꯃꯥꯅ ꯍꯪꯒꯅꯦ ꯑꯦꯛꯖꯥꯝ ꯂꯣꯏꯔꯀꯥꯟꯗ ꯑꯁꯤ ꯂꯩꯕꯤꯌꯣ ꯑ ꯂꯩꯕꯤ ꯂꯩꯕꯤꯌꯣ ꯑ ꯑꯩ ꯍꯥꯏꯕꯗꯣ ꯆꯦ ꯍꯣꯏꯅ ꯌꯥꯔꯗꯤ ꯑꯦꯛꯖꯥꯝꯁꯦ ꯐꯖꯅ ꯊꯥꯅꯦꯕ
ꯎꯝ
ꯃꯥꯁꯦ ꯇꯣꯉꯥꯟꯕꯅꯦ ꯍꯥꯏꯗꯤ ꯌꯥꯗ꯭ꯔꯒ ꯌꯥꯗ꯭ꯔꯗꯤꯅ ꯌꯥꯗ꯭ꯔꯗꯤ ꯑꯈꯪꯕ ꯑꯈꯪꯕ ꯄꯣꯠꯇꯁꯨ ꯏꯔꯣꯏꯕ ꯏꯖꯥꯝꯗꯣ
ꯎꯝ ꯎꯝ ꯎꯝ
ꯕꯦꯔꯥ ꯌꯥꯝ ꯇꯧꯕꯅꯦ
ꯑꯗꯨꯒꯨꯝꯕ ꯑꯉꯥꯡꯗꯣ ꯅꯪꯒꯤ ꯅꯆꯥ ꯑꯣꯏꯔꯝꯃꯗꯤ ꯅꯪ ꯀꯃꯥꯏꯅ ꯀꯩꯅꯣ ꯇꯧꯒꯅꯤ꯫
ꯑꯁ ꯁꯤ ꯁꯤꯒꯨꯝꯕ ꯑꯉꯥꯡꯁꯤꯗꯤꯅꯦ ꯍꯥꯏꯗꯤ ꯐꯔꯗꯤ ꯍꯥꯏꯗꯤ ꯍꯥꯏꯗꯤ ꯐꯖꯅ ꯁꯦꯝꯃꯗꯤꯀꯣ ꯌꯥꯝ ꯐꯕ ꯃꯤ ꯑꯣꯏꯕꯅꯦꯕꯁꯦ
ꯎꯝ ꯎꯝ꯫
ꯑꯗꯨꯒ ꯃꯅꯥ ꯑꯄꯥꯝꯕ ꯍꯦꯛ ꯇꯧꯔꯦ ꯑꯁꯤ ꯑꯉꯥꯡꯁꯦ ꯊꯦꯝ ꯊꯦꯝꯗꯅꯀꯣ
ꯎꯝ꯫
ꯎꯝ ꯂꯣꯏꯅ ꯂꫭꯏꯅꯒꯗꯕꯅꯦ꯫
ꯍꯌꯦꯡꯋꯥꯏ ꯃꯥꯅ ꯑꯥ ꯃꯃꯥ ꯃꯄꯥꯅ ꯄꯤꯕ ꯉꯝꯗꯕꯗꯨ ꯄꯣꯠ ꯅꯤꯔꯛꯑꯗꯤ
ꯑꯁ ꯑꯁꯤꯒꯨꯝꯕꯅꯤꯗꯤ ꯑꯗꯨꯝ ꯁꯦꯝꯃꯒ ꯇꯧꯒꯗꯕꯅꯤꯅꯦ꯫
ꯆꯥꯎꯔꯛꯑꯗꯤ ꯊꯦꯝꯃꯁꯨ ꯌꯥꯔꯔꯣꯏ ꯄꯤꯛꯏꯐꯥꯎ ꯊꯦꯝꯕ ꯐꯥꯎ ꯌꯥ
ꯆꯞ ꯃꯥꯗꯤꯅꯦ ꯃꯃꯥ ꯃꯄꯥꯗ ꯐꯣꯟ ꯐꯥꯎ ꯇꯧꯗꯕꯅꯦ ꯉꯁꯥꯏ ꯑꯩꯅ ꯆꯩꯕꯅꯦ ꯑꯗꯨꯒ ꯄꯤꯇꯥ ꯃꯥꯜꯂꯦ ꯑꯗꯥ ꯑꯗꯩ ꯀꯥꯞꯇꯤ ꯀꯥꯞꯊꯣꯛꯇꯥꯕ ꯑꯌꯨꯛꯇꯥꯀꯣ ꯐꯣꯟ ꯇꯧꯔꯥꯛꯑꯦ ꯑꯗꯥ ꯀꯩꯅꯣ ꯕꯤꯗꯤꯌꯣ ꯀꯣꯜꯁꯨ ꯇꯧꯔꯛꯑꯦ ꯑꯗꯨ ꯀꯣ ꯃꯣꯏ ꯌꯦꯡꯅꯤꯡꯉꯦ ꯍꯥꯏꯕ ꯃꯆꯥꯁꯤꯡꯗꯣ ꯃꯆꯥ ꯑꯅꯤꯗꯣ ꯍꯥꯏꯗꯤ ꯃꯕꯨꯡꯗꯨꯗꯤ ꯑꯗꯨꯝ ꯇꯧꯋꯦꯕ꯫
ꯎꯝ꯫
ꯃꫭꯡꯗꯥ ꯑꯗꯨꯝ ꯇꯧ ꯐꯣꯟ ꯇꯧꯔꯛꯑꯥꯗꯤ ꯄꯥꯏꯌꯨ ꯍꯥꯏꯗꯤ ꯑꯗꯨꯨꯝ ꯄꯥꯏ ꯌꯥꯝꯅ ꯃꯣꯏ ꯃꯃꯥꯒ ꯑꯗꯨꯝ ꯅꫭꯛ ꯅꯣꯛꯃꯤꯟꯅꯩꯕ ꯑꯁ ꯑꯃꯥꯗꯨꯅꯦ ꯌꯥꯗꯕꯅꯦ꯫ ꯇꯧ ꯍꯥꯏꯕ ꯐꯥꯎꯕ ꯄꯤꯕ ꯐꯥꯎꯅꯦ ꯑꯩꯅ ꯐꯣꯟ ꯃꯆꯥ ꯂꯩꯅ ꯑꯩꯒꯤ ꯑꯗꯨꯗꯥ ꯃꯨꯛ ꯃꯥ ꯁꯥꯟꯅꯕꯅꯦꯕꯥ ꯐꫭꯟ ꯇꯧꯔꯛ ꯑꫭꯅ ꯑꯩꯅ ꯃꯃꯥꯡꯗꯥ ꯕꯤꯗꯤꯌꯣ ꯑꯣꯟ ꯇꯧꯔꯛꯒꯥ
ꯎꯝ꯫
ꯑꯗꯨꯗꯥ ꯀꯔꯤ ꯒꯥꯔꯤꯅꫭ ꯇꯧꯋꯦ ꯃꯥ ꯎꯝ ꯐꯣꯟ ꯁꯥꯟꯅꯔꯥꯒ ꯑꯩꯅ ꯐꯣꯟ ꯇꯧꯔꯣ ꯑꯩꯅ ꯐꯣꯟꯗꯣ ꯃꯨꯟꯕ
ꯎꯝ꯫
ꯑꯟꯄꯥꯗ ꯑꯗꯨꯃꯥꯏꯅ ꯇꯧꯅꯨꯅꯦ ꯐꯣꯟ ꯇꯧꯋꯦ ꯇꯧ ꯇꯧꯁꯦ ꯍꯥꯏꯗꯤ ꯇꯧꯋꯦꯅꯦ ꯑꯩꯅ ꯆꯩꯕ ꯃꯥꯁꯦ ꯃꯃꯥꯏꯗꯣ ꯌꯥꯝ ꯁꯣꯟꯕꯥꯗ
ꯐꯨꯕꯥ ꯌꯥꯗ꯭ꯔꯣ ꯑꯗꯨꯝꯕꯥ ꯑꯉꯥꯡꯗꯤ ꯐꯨ ꯐꯨꯒꯥꯗꯥꯕꯅꯦ ꯑꯩꯗꯤ ꯅꯨꯡꯁꯤꯗꯦ꯫
ꯃꯥꯗꯤ ꯀꯥꯔꯟ ꯇꯧꯕꯥꯅꯦ ꯑꯩꯗꯤꯅꯦ ꯕꯣꯔꯗꯤꯡ ꯀꯩꯅꯣ ꯂꯩꯕꯥꯁꯨ ꯑꯄꯥꯎꯗꯨꯅꯥ ꯇꯧꯅꯤꯡꯕ꯭ꯔꯥ ꯍꯥꯏꯕ ꯇꯧꯅꯤꯡꯗꯦ ꯇꯧꯅꯤꯡꯗꯦ ꯑꯗꯨꯃꯥꯏꯅ ꯍꯥꯏ ꯑꯩꯅꯥ ꯍꯥꯏꯕꯥꯅꯦ ꯅꯍꯥꯟ ꯆꯦꯅꯥ ꯀꯩꯅꯣ ꯇꯧ ꯃꯥꯜꯂꯦ ꯑꯁ ꯀꯩꯅꯣ ꯇꯧꯋꯦꯅꯦ ꯕꯦꯡꯗꯥ ꯀꯔꯤꯒꯤꯅꯣ ꯀꯩꯅꯣ ꯇꯧꯏ ꯑꯗꯣ ꯑꯩ ꯉꯥꯏꯍꯥꯛ ꯂꯩꯔꯒꯥ ꯑꯃꯨꯛ ꯇꯧꯔꯛꯀꯦꯀꯣ
ꯎꯝ
ꯑꯗꯨꯒꯥ ꯋꯥꯔꯤ ꯋꯥꯇꯥꯏ ꯈꯔꯥ ꯁꯥꯟꯅꯁꯤꯀꯣ
ꯍꯣꯏ ꯍꯣꯏ ꯍꯣꯏ
ꯑꯣ ꯍꯣꯏ ꯐꯔꯦ ꯐꯔꯦ ꯊꯝꯃꯥꯒꯦꯀꯣ